ꯇꯥꯔꯕ
ꯇꯥꯔꯦ ꯇꯥꯔꯦ
ꯆꯥꯛ ꯆꯥꯔꯕ ꯁꯥꯀ ꯁꯥꯥꯟꯗ꯭ꯔꯤ ꯏꯗ ꯋꯥꯣꯏꯁꯂꯕꯗ ꯀꯏꯔꯔꯕ ꯆꯂꯗꯕꯗꯂ
ꯑ ꯆꯥꯗ꯭ꯔꯤꯌꯦ ꯍꯥꯏꯗꯤ ꯑꯩꯗꯣ ꯑꯩꯈꯣꯏ ꯃꯥꯁꯨ ꯉꯁꯤꯗꯒꯤ ꯍꯧꯒꯠꯄꯗꯣ ꯊꯦꯡꯉꯦꯕ ꯑꯗꯨꯒꯤ ꯑꯩꯁꯨ ꯊꯦꯡꯉꯦ ꯑꯩꯁꯨ ꯑꯩꯈꯃꯥꯟꯁꯨ ꯊꯦꯡꯉꯦ ꯑꯗꯨꯅ
ꯁꯇꯤꯁꯨ ꯑꯣꯏꯗꯅ ꯑꯗꯨꯕꯨꯗꯤ
ꯍꯣꯏ ꯁꯨꯇꯤꯁꯨ ꯑꯣꯏꯌꯦ ꯑꯗꯣ ꯁꯨꯇꯤꯁꯨ ꯑꯣꯏꯌꯦ ꯑꯦ ꯁꯦꯇꯔꯗꯦ ꯁꯦꯇꯔꯗꯦ ꯁ ꯑꯣꯐꯤꯁꯀꯤ ꯁꯨꯇꯤ ꯊꯥꯅꯅꯤ ꯈꯣꯠꯅꯤꯒ ꯌꯥꯝ ꯍꯥꯏꯈꯤꯕ ꯀꯨꯝꯝ ꯇꯧꯗꯥꯏꯅꯦ ꯉꯔꯥꯡ ꯂꯣꯅ ꯍꯥꯜꯂꯣ
ꯎꯝ ꯍꯥꯟꯅ ꯊꯥꯔꯝꯗꯕ ꯍꯥꯟꯅ ꯊꯥꯔꯝꯕꯗꯨꯗ ꯑꯃꯨꯛ ꯊꯥꯗ꯭ꯔꯦ ꯂꯥꯎꯊꯣꯛꯗꯅ ꯑꯗꯣ ꯍꯧꯖꯤꯛ ꯑꯃꯨꯛ ꯊꯥꯔꯅꯦ ꯍꯥꯏꯕ ꯊꯦꯇꯔꯗꯦꯗꯣ
ꯐꯔꯦ ꯑꯗꯨꯃꯥꯏꯅ ꯊꯥꯏꯗꯣ ꯍꯥꯏꯗꯤ ꯃꯤꯁꯨ ꯋꯥꯕꯅꯤꯅꯀꯣ ꯄꯣꯊꯖ ꯌꯥꯝ ꯐꯩ ꯍꯥꯏꯗꯤ ꯍꯧꯖꯤꯛꯇꯤ ꯊꯕꯛꯇꯨꯁꯨ ꯑꯗꯨꯝ ꯍꯥꯏꯗꯤ ꯎꯝ ꯄꯨꯡꯗꯣꯏ ꯌꯥꯝ ꯌꯥꯝꯅꯁꯨ ꯑꯗꯨꯝ ꯇꯧꯅꯔꯦꯗꯅ ꯐꯔꯦ
ꯀꯦꯟ ꯍꯣ
ꯀꯃꯅ ꯈꯪꯗꯦ ꯀꯩ ꯌꯦꯟꯖꯥꯡ ꯊꯣꯡꯅꯤꯅ ꯆꯥꯛꯈꯨꯝꯗ ꯈꯣꯟ ꯀꯟꯅ ꯁꯨꯔꯤ ꯁꯤꯡ ꯀꯔꯤ ꯀꯥ ꯌꯥꯝ ꯁꯨꯔꯤ
ꯗ ꯍꯥꯎꯊꯣꯡꯖꯔꯥ ꯑ ꯑꯗꯨ ꯐꯪꯗꯦ
ꯑꯁ ꯑꯍꯥꯎ ꯑꯍꯥꯎ ꯑꯍꯥꯎꯕꯗꯤ ꯊꯣꯡꯗꯧ ꯃꯥꯟꯗ꯭ꯔꯦ ꯑꯍꯥꯎꯕꯗꯤ ꯉꯔꯥꯡ ꯊꯣꯡꯗꯣꯛꯈ꯭ꯔꯦꯕ
ꯀꯩꯍꯥꯡ ꯀꯩꯍꯪ ꯊꯣꯡꯒꯦ ꯍꯥꯏꯁꯦ
ꯉꯔꯥꯡ ꯌꯦꯟ ꯊꯣꯡꯉꯦꯕꯀꯣ ꯑꯍꯥꯎꯗꯤ ꯌꯥꯝ ꯍꯥꯎꯕ ꯑꯗꯨꯒꯅꯦ ꯃꯣꯔꯣꯛꯁꯦ ꯌꯥꯝ ꯁꯥꯕ ꯍꯥ
ꯅꯪ ꯄꯨꯂꯞ ꯆꯥꯔ ꯃꯌꯥꯝ ꯆꯥꯏꯔꯕ
ꯑ ꯑꯩꯈꯣꯏ ꯏꯨ ꯅꯠꯇꯦ ꯑꯩꯈꯣꯏ ꯏꯨꯛ ꯆꯥꯔꯦ ꯑꯗꯨꯒ ꯁꯨꯇꯤ ꯍ ꯄꯤꯔꯦ
ꯑ ꯑꯗꯨꯗꯤ ꯄꯨꯂꯞ ꯌꯥꯝꯃꯤ ꯀꯩꯅꯣ
ꯑꯗꯨꯅꯦ ꯑꯗꯣ ꯃꯥ ꯑ ꯐꯣꯟꯁꯦꯀꯣ ꯀꯩꯕꯥ
ꯏꯕꯨꯡꯉꯣ ꯀ꯭ꯂꯥꯁ ꯅꯠꯇ꯭ꯔꯣ
ꯕꯨꯡ ꯀ꯭ꯂꯥꯁ ꯃꯥ ꯀꯩꯅꯣ ꯂꯣꯏꯈ꯭ꯔꯦ ꯑꯦꯛꯖꯥꯝ ꯂꯣꯏꯈ꯭ꯔꯦ
ꯄꯄꯣ ꯂꯣꯏꯔꯕꯣ ꯇꯝꯕ ꯄꯨꯡꯂꯣꯏ ꯂꯣꯏꯔꯕꯔꯕ ꯇꯝꯕ
ꯑ ꯂꯣꯏꯔꯦ
ꯃꯥ ꯑꯗꯨꯗꯤ ꯌꯥꯝ ꯀꯩꯅꯣ ꯇꯧꯋꯅꯦ
ꯑꯥ ꯍꯥꯏꯅꯤ ꯁꯤꯦꯃꯤꯁꯇꯔ ꯇꯔꯨꯛꯅꯤꯗꯅꯀꯣ
ꯎꯝ
ꯑꯗꯨ ꯄꯨꯂꯞ ꯂꯣꯏꯈ꯭ꯔꯦꯕ
ꯀ ꯈꯪꯍꯧꯗꯦ ꯍꯥꯏꯕ ꯃꯇꯝꯁꯦ
ꯎꯝ
ꯑꯗꯨꯩꯅ ꯍꯥꯏꯁꯦ ꯑꯩꯈꯣꯏꯅ ꯈꯤꯕꯗꯣ ꯊꯥ ꯀꯌꯥ ꯆꯍꯤ ꯊꯥꯗꯤ ꯆꯍꯤ ꯑꯅꯤ ꯑꯍꯨꯝ ꯍꯥꯏ ꯔꯤꯖꯜ ꯂꯥꯛꯑꯅꯤꯣ
ꯃꯥꯅꯦ
ꯍꯧꯈꯤꯕ ꯃꯇꯝꯗ ꯍꯧꯗꯦ ꯍꯥꯏꯕ
ꯍꯣꯏ ꯈꯅꯨ ꯌꯥꯝ ꯊꯤꯅꯗꯤ ꯊꯨꯔꯤꯌꯦ ꯑꯣꯏꯕ
ꯑꯗꯣ ꯍꯧꯖꯤꯛ ꯍꯥꯏꯕ ꯑꯩꯅ ꯆꯍꯤꯗꯣꯏꯔꯤꯕ ꯊꯥ ꯃꯥꯪ ꯉꯥꯏꯔꯕ ꯖꯂꯥꯏꯥꯒꯁꯁꯤꯗ ꯑꯣꯛꯇꯣꯕꯔ ꯅꯕꯦꯝꯕꯔꯁꯤꯦ ꯊꯥ ꯇꯔꯨꯛ ꯨꯂꯥꯏ ꯑꯒꯁ ꯁꯇꯦꯝꯔ ꯑꯣꯛꯇꯣꯕꯔ ꯅꯕꯦꯝꯕꯔ ꯗꯤꯁꯦꯝꯕꯔ ꯊꯥ ꯇꯔꯨꯛ
ꯃꯊꯥ ꯌꯥꯝ ꯆꯥꯏ ꯍꯥꯏꯕ ꯍꯥꯏꯗꯤ ꯄꯩꯈꯥ ꯄꯩꯈꯥꯒꯤ ꯂꯥꯏꯁꯤꯁꯨ ꯍꯥꯏꯗꯤ ꯌꯥꯝ ꯌꯥꯝ ꯄꯥꯕ ꯉꯝꯗꯦꯕ ꯈꯪꯉꯕ ꯑꯦ ꯍꯧꯗꯤ ꯍꯧꯔꯛꯦ
ꯑꯩꯁꯨ ꯉꯔꯥꯡ ꯅꯍꯥꯟꯅꯩ ꯈ ꯍꯧꯔꯦ ꯍꯧꯕ ꯍꯥꯏꯁꯦ ꯑꯁꯄꯥꯗ ꯌꯥꯝ ꯄꯥꯅꯤꯡꯗꯦꯕ ꯍꯧꯔꯦ ꯃ ꯑꯄꯥꯁꯨ ꯄꯥꯅꯤꯡꯗꯦ ꯀꯣꯛꯄ ꯆꯥꯛꯁꯜꯂꯦ ꯑꯗꯒꯤ ꯅꯨꯡꯉꯥꯏꯇꯕ ꯏꯁꯥꯒꯤ ꯑꯗꯨꯝ ꯂꯩꯔꯤꯟꯗꯅ ꯃꯤ ꯃꯤꯅ ꯊꯕꯛ ꯆꯠꯅꯔꯒ ꯁꯨꯝ ꯂꯩꯄꯥꯛ ꯂꯩꯕ ꯍꯥꯏꯁꯦ ꯑꯩꯅ ꯍꯥꯏꯁꯦ
ꯃꯥꯅꯦ
ꯑꯗꯨ ꯏꯁꯥꯒꯤ ꯍꯩꯇꯕꯅꯤꯅ ꯂꯥꯏ ꯍꯩꯇꯕꯅꯤ ꯍꯥꯏꯗꯤ ꯄꯦꯟꯗꯕ ꯃꯌꯥꯝꯁꯦ ꯐꯨꯝꯖꯤꯜꯂꯒ ꯑꯃ ꯋꯥꯔꯀꯥꯟꯗ ꯏꯁꯩꯒꯨꯝꯕ ꯉꯥꯏꯍꯥꯛ ꯇꯥꯕ ꯑꯗꯨꯒꯨꯝꯕ ꯏꯁꯥꯁꯦ ꯑꯃ ꯃꯤꯖꯣꯔꯥꯝ ꯑꯣꯏꯕꯤꯔ ꯈꯕ꯭ꯔꯥ
ꯎꯝ
ꯍꯣꯏ ꯑꯆꯥꯄꯣꯠꯀꯨꯝꯕ ꯑꯗꯨ ꯍꯧꯔꯒꯕꯨꯗꯤ ꯆꯥꯏꯀꯣ ꯆꯥꯔꯒꯁꯨ ꯑꯃ ꯏꯁꯥꯅ ꯏꯁꯥ ꯀꯟꯇ꯭ꯔꯣꯜ ꯇꯧꯕ ꯌꯥꯝ ꯋꯥꯕꯗꯣ ꯈꯪꯕ꯭ꯔꯥ
ꯎꯝ
ꯐꯥꯖꯤꯟꯖꯕ ꯍꯣꯠꯅꯩ ꯍꯥꯏꯕ ꯆꯍꯤꯁꯤꯅ ꯃꯤꯁꯦ ꯑꯃ ꯁꯤꯡꯎ ꯁꯤꯡꯅ ꯏꯟꯗꯅ ꯃꯤꯑꯣꯏꯕ ꯍꯥꯏꯁꯦ
ꯎꯝ
ꯑꯦꯛꯁꯦꯞ ꯇꯧꯕ ꯉꯝꯃꯛꯏꯅꯤꯗꯅꯀꯣ ꯑꯗꯨꯅ ꯅꯪ ꯀꯩꯗꯪ ꯍꯥꯟꯗꯣꯛꯂꯒꯦ ꯑꯅꯂꯛꯄꯗ
ꯑꯗꯨꯝ ꯍꯥꯏꯗꯤ ꯑꯗꯨꯝ ꯍꯟꯗꯛ ꯇꯧꯒꯗꯕꯁꯤꯡꯟꯁꯦ ꯑꯌꯥꯝꯕ ꯑꯗꯨꯝ ꯂꯣꯏ ꯊꯥꯖꯅꯤ
ꯕꯦꯡꯀꯤꯡꯒꯤꯔꯕ ꯕꯦꯡꯀꯤꯡ ꯂꯑꯕ
ꯑꯗꯨꯁꯨ ꯑꯇꯩꯁꯨ ꯑꯗꯨꯝ ꯌꯦꯡꯅꯤꯕ ꯂꯣꯏꯅꯃꯛ ꯍꯥꯏꯗꯤ ꯈꯪꯗꯦ ꯃꯊꯥꯏ ꯃ ꯁꯥꯏ ꯍꯥꯏꯕ ꯍꯥꯏꯗꯤ ꯂꯥꯡꯁ ꯌꯥꯝ ꯌꯥꯝ ꯎꯝ ꯂꯥꯏꯔꯤꯛꯇꯨ ꯌꯥꯝ ꯀꯥ ꯍꯦꯟꯅ ꯄꯥꯕ ꯉꯝꯈꯤꯕ ꯑꯣꯏꯇꯥꯥꯔꯗꯤ ꯐꯕ ꯍꯥꯏ ꯃꯥꯟꯗꯦꯕ ꯍꯥꯏꯗꯤ ꯀꯩꯅꯣꯗ ꯄꯥꯟꯕꯗ ꯆꯍꯤꯗꯣ ꯀꯩꯅꯣ ꯅꯅꯤꯌꯝ ꯆꯍꯤꯗꯨ ꯇꯨ ꯊꯥꯎꯖꯟ ꯐꯣꯔ ꯁꯨꯃꯥꯏꯅ ꯄꯥꯟ ꯇꯥꯔꯁꯨ ꯑꯁꯦꯡꯕꯗꯗꯤ ꯆꯍꯤꯗꯣ ꯌꯥꯗ꯭ꯔꯕꯅꯦꯕ ꯍꯥꯏꯗꯤ ꯁꯤ ꯍꯥꯏꯗꯤ ꯆꯍꯤꯗ ꯁꯣꯝ ꯅꯥꯀꯟ ꯇꯨ ꯊꯥꯎꯖꯟ ꯐꯣꯔ ꯄꯥꯜꯂꯦꯕ
ꯑꯗꯨꯗꯤ ꯈꯔ ꯈꯔ ꯂꯩꯔꯟꯒꯤꯅꯤ ꯀꯩꯅꯣ
ꯂꯩꯌꯦꯕ ꯑꯗꯣ ꯂꯩꯕꯁꯤꯗꯅꯦ ꯈꯪꯕ꯭ꯔꯥ ꯑꯩꯅ ꯍꯥꯏꯗꯤ ꯑꯦ ꯑꯦꯀꯥꯗꯃꯤꯛꯀꯤ ꯉꯥꯛꯇ ꯈꯟꯕꯖꯥꯗꯦ ꯍꯥꯏꯕ ꯏꯆꯦ ꯑꯩꯈꯣꯏ ꯍꯥꯏꯗꯤ ꯅꯨꯄꯤꯅꯤꯅ ꯅꯨꯄꯤꯅꯤꯅ
ꯃꯥꯅꯦ ꯑꯗꯨꯃ ꯑꯩꯈꯣꯏꯁꯦ ꯃꯇꯝ ꯑꯝꯗꯅꯦ ꯑꯩꯈꯣꯏꯁꯨ ꯑꯩꯈꯣꯏꯒꯤ ꯅꯤꯡꯉꯤꯁꯦ ꯁꯠꯁꯠ ꯐꯪꯗꯣꯏꯕꯨ ꯅꯤꯡꯉꯝꯃꯤꯅꯤ ꯐꯪꯗ꯭ꯔꯤꯁꯤꯅꯤꯅꯦ ꯑꯩꯁꯨ ꯈꯜꯂꯦ ꯍꯥꯏꯕ ꯆꯍꯤ ꯑꯃ ꯑꯅꯤꯁꯤꯗ ꯈꯤꯇꯪ ꯍꯦꯟꯗꯣꯛꯈꯤꯕꯗꯅꯦ ꯀꯦꯔꯤꯌꯔꯁꯦ ꯇꯣꯛꯑꯗꯕꯅꯦ ꯍꯥꯏꯕ ꯅꯍꯥꯟ ꯕꯨꯕꯣꯀꯥ ꯑꯩꯒ ꯄꯣꯠ ꯂꯣꯏꯁꯟꯕ ꯑꯗꯨ ꯕꯨꯕꯣꯛꯀꯤ ꯀ꯭ꯂꯥꯁ ꯇꯦꯟ ꯁꯥꯔꯇꯤꯐꯤꯀꯦꯠꯇꯣ ꯑꯩꯅ ꯃꯥꯡꯅꯤ ꯑꯩꯅ ꯏꯃꯥ ꯊꯝꯖꯤꯂꯨ ꯃꯥꯡꯅꯤꯅ ꯍꯥꯏꯕ ꯈꯪꯕ꯭ꯔꯥ ꯑꯗꯨ ꯕꯨꯕꯣꯛꯅ ꯍꯥꯏꯅꯤ ꯀꯩꯅꯣ ꯇꯧꯋꯦꯅ ꯑꯥ ꯀꯔꯤ ꯀꯩꯅꯣ ꯇꯧꯕꯗꯣ ꯑꯥ ꯀꯩ ꯍꯥꯏꯗꯣꯏꯅꯣ ꯑꯥ ꯍꯧꯖꯤꯛ ꯁꯥꯔꯇꯤꯐꯤꯀꯦꯠꯇꯨꯒꯤ ꯀꯥꯟꯅꯕ ꯂꯩꯇ꯭ꯔꯦꯗꯅ
ꯎꯝ
ꯍꯧꯖꯤꯛ ꯀꯔꯤ ꯁꯤꯅꯗꯣ ꯑꯩꯒꯤ ꯃꯥꯡꯒꯦ ꯃꯥꯡꯖꯁꯅꯣꯅ ꯍꯥꯏꯕꯗꯥ ꯑꯈꯣꯏꯁꯨ ꯑꯗꯨ ꯆꯞ ꯃꯥꯟꯅꯩ ꯍꯥꯏꯕ ꯍꯥꯏꯕꯗꯤ ꯑꯩꯈꯣꯏꯅ ꯄꯨꯛꯅꯤꯡ ꯍꯟꯗꯕꯩ ꯋꯥ ꯅꯠꯇꯕ ꯍꯥꯏꯕꯗꯤ ꯆꯦꯗꯣ ꯍꯌꯦꯡ ꯁꯤꯖꯤꯟꯅꯕꯗꯣ ꯁꯤꯟꯅ ꯌꯥꯗ꯭ꯔꯀꯥꯟꯗ ꯁꯤꯖꯤꯟꯅꯔꯗꯤ ꯀꯔꯤ ꯀꯥꯟꯅꯔꯤꯒꯦꯕ
ꯃꯥꯅꯦ
ꯑꯗꯨꯗꯤ ꯑꯩꯈꯣꯏꯅ ꯇꯝꯃꯨꯔꯤꯕ ꯃꯥꯡꯉꯨꯔꯤꯕ ꯃꯇꯝ ꯃꯌꯥꯝꯁꯦ ꯃꯤꯔꯛ ꯊꯣꯛꯇꯈꯩ ꯇꯤꯟꯗꯒꯩ ꯍꯥꯏꯗꯨꯃꯛꯅꯦ ꯍꯦꯛꯇ ꯂꯥꯛ ꯑꯩꯗꯤ ꯌꯥꯝ ꯍꯩꯌꯦ ꯑꯗꯨ ꯋꯥ ꯅꯠꯗꯕ ꯑꯈꯣꯏꯅ ꯆꯠꯂꯤꯕꯗꯣ ꯊꯥꯗꯣꯔꯛꯇ꯭ꯔ ꯑꯩꯈꯣꯏ ꯁꯨ ꯀꯦꯁꯨ ꯀꯦꯔꯛꯇꯦ ꯐꯦꯃꯤꯂꯤ ꯑꯦꯟꯖꯣꯏꯃꯦꯟ ꯇꯧꯔꯛꯇꯦ ꯑꯗꯨꯝ ꯏꯁꯥꯅ ꯏꯁꯥ ꯑꯗꯨꯝ ꯑꯋꯥꯠ ꯑꯄꯥ ꯈꯔ ꯆꯥꯕ ꯈꯔ ꯊꯛꯑ ꯑꯗꯨꯝ ꯆꯍꯤꯁꯦ ꯀꯨꯟꯊ꯭ꯔ ꯁꯨꯗꯧꯔꯦ ꯑꯩ ꯍꯥꯏꯁꯤ ꯑꯩ ꯍꯌꯦꯡ ꯑꯩ ꯕꯥꯔꯗꯦꯅꯤ ꯂꯩ ꯍꯥꯏꯗꯤ ꯁꯨꯝ ꯂꯩ ꯁꯨꯝ ꯃꯤꯉꯣꯟꯗ ꯍꯥꯏꯕ ꯋꯥ ꯅꯠꯇꯕ ꯁꯨꯝ ꯍꯥꯏꯕꯗꯤ ꯃꯊꯥ ꯑꯗꯨꯗꯁꯨ ꯑꯗꯨ ꯀꯩꯁꯨ ꯈꯟꯖꯅꯨ ꯍꯥꯏꯕꯗꯤ ꯑꯦꯁ ꯑꯩꯈꯣꯏꯗꯒꯤ ꯍꯦꯟꯕ ꯃꯤ ꯃꯌꯥꯝ ꯌꯥꯝꯁꯨ ꯍꯣꯠꯅꯩꯅꯤꯀꯣ ꯑꯗꯨꯅ ꯑꯩꯈꯣꯏꯁꯨ ꯈꯔꯗꯤ ꯍꯣꯠꯅ ꯇꯥꯝꯅꯤꯀꯣꯅ ꯈꯟꯕꯁꯨ ꯈꯪꯕ꯭ꯔꯥ
ꯃꯥꯅꯦ ꯑꯗꯨ ꯍꯥꯏꯗꯤ ꯑꯗꯨ ꯍꯥꯏꯕ ꯋꯥꯥꯟꯇꯦ ꯍꯥꯏꯕ ꯋꯥꯇꯦꯀꯣ ꯍꯥꯏꯗꯤ ꯑꯦ ꯑꯩ ꯆꯍꯤ ꯂꯤꯒꯦ ꯂꯤꯔꯨꯔꯥ ꯑꯩ ꯏꯁꯥꯒꯤ ꯆꯍꯤ ꯐꯅꯌꯥꯝ ꯂꯤꯒꯦ ꯏꯁꯥꯒꯤ ꯑꯩꯒꯤ ꯄꯩꯁꯥ ꯑꯌꯨꯛ ꯄꯩꯁꯥ ꯊꯣꯛꯑꯗꯤ ꯂꯣꯏꯔꯦꯅ ꯈꯟꯕ ꯋꯥꯈꯟꯁꯦ ꯈꯟꯗꯤ ꯈꯜꯂꯛꯑꯦꯕ ꯑꯃꯨꯛꯁꯨ ꯈꯪꯕ꯭ꯔꯥ
ꯈꯜꯂꯛꯄꯅꯦ ꯍꯥꯏꯕ ꯑꯗꯨ ꯌꯦꯉꯨ ꯍꯧꯖꯤꯛ ꯍꯧꯖꯤꯛ ꯋꯥꯔꯤꯕꯣꯕ ꯑꯩ ꯀꯋꯥ ꯂꯥꯛꯄ ꯃꯇꯝꯗꯤ ꯁꯨꯝ ꯑꯦ ꯃꯇꯝ ꯑꯃꯗ ꯂꯥꯏꯔꯤꯛ ꯇꯝꯈꯤ ꯈꯣꯠꯈꯤꯗꯤ ꯈꯪꯉꯝꯗꯣꯏꯅꯣ ꯍꯤꯡꯒꯣꯜ ꯅꯨꯡꯗꯨꯅ ꯅꯠꯇ꯭ꯔꯥ ꯑꯩ ꯍꯥꯏꯁꯦ ꯑꯗꯨ ꯈꯪꯉꯒꯁꯨ ꯍꯥꯏꯕꯗꯤ ꯑ ꯀꯩꯅꯣ ꯇꯧꯕꯗꯣ ꯀꯩ ꯍꯥꯏꯗꯣꯏꯅꯣ ꯍꯥꯏꯕꯗꯤ ꯑꯩꯅ ꯃꯇꯝ ꯆꯪꯖꯔꯒꯁꯨ ꯊꯕꯛ ꯑꯃ ꯇꯧꯔꯦ ꯈꯣꯠꯂꯦ ꯍꯥꯏꯔꯒꯗꯤ ꯃꯤꯅ ꯑꯩꯗꯨꯖꯤ ꯒꯥꯔꯗ ꯂꯩꯒꯅꯤꯕ
ꯎꯝ
ꯑꯗꯨꯃꯛ ꯍꯦꯛꯇ ꯔꯤꯒꯥꯥꯔꯠ ꯂꯩꯔꯣꯢ ꯍꯥꯏꯕ ꯅꯠꯇꯦꯕ ꯑꯩꯅ ꯍꯥꯏꯁꯤ ꯈꯪꯕ꯭ꯔꯥ
ꯃꯥꯅꯤ
ꯑꯗꯨꯁꯨ ꯀꯔꯤꯝ ꯇꯧꯍꯧꯗ꯭ꯔꯗꯤ ꯌꯦꯡꯉꯣꯗ ꯍꯥꯏꯗꯤ ꯑꯗꯨꯗꯣ ꯆꯍꯤ ꯑꯅꯤ ꯑꯍꯨꯝꯁꯤ ꯆꯪꯈꯤꯗ ꯉꯥꯏꯔꯝꯅꯤꯀꯣ ꯑꯗꯒꯤꯗꯤ ꯑꯩꯁꯦ ꯍꯥꯏꯕꯗꯤ ꯑꯃꯁꯨ ꯑꯃꯁꯨ ꯐꯔꯛ ꯂꯣꯏ ꯇꯥꯗꯕꯅꯤ ꯆꯍꯤꯁꯤꯗꯤ ꯌꯨꯝ ꯄꯥꯟꯕꯁꯨ ꯌꯥꯔꯗ꯭ꯔꯥ ꯋꯥꯔꯤ ꯕꯣꯕ ꯑꯗꯨꯅ ꯑꯗꯨ ꯈꯟꯖꯤꯜꯂꯨꯕꯗꯅꯦ ꯁ꯭ꯀꯣꯛ ꯆꯠ ꯂꯣꯏꯕꯤꯗ ꯆꯥꯛꯑꯦ ꯍꯥꯏꯕꯗꯩ ꯑꯩ ꯃꯤ ꯃꯃꯥꯡꯗꯁꯨ ꯌꯦꯡꯉꯨ ꯍꯩꯔꯣ ꯍꯔꯣ ꯐꯥꯎ ꯑꯣꯢꯔꯁꯨ ꯃꯥꯁꯇꯔ ꯇꯧꯔꯦ ꯕꯦꯗ ꯂꯣꯢꯔꯦ ꯍꯥꯏꯔ ꯌꯨꯝꯗ ꯂꯩ ꯍꯥꯏꯁꯤꯗꯤ ꯃꯤꯅ ꯌꯥꯝ ꯊꯤꯅ ꯀꯩꯅꯣ ꯇꯧꯕ ꯇꯥꯔꯗ꯭ꯔꯥ ꯄꯩꯈꯥ ꯄꯩꯈꯥ ꯊꯥꯕ ꯍꯥꯏꯁꯦ ꯊꯥꯕꯨꯗꯤ ꯊꯥꯔꯤꯅꯤ ꯊꯥꯗꯒꯤ ꯏꯊꯟꯇ ꯈꯜꯂꯛꯑꯕ ꯑꯁ ꯅꯦꯠꯀꯤ ꯑꯩꯅ ꯅꯦꯠ ꯊꯥꯕꯒꯤꯅꯦꯅꯦ ꯀꯣꯆꯤꯡꯁꯦ ꯑꯗꯨꯝ ꯂꯨꯄꯥ ꯂꯤꯁꯤꯡ ꯀꯨꯟꯊ꯭ꯔꯥ ꯅꯤꯐꯨꯃꯨꯛ ꯁꯨꯨꯔꯝꯕꯅꯤ ꯀꯣꯆꯤꯡꯗ ꯑꯩꯅ ꯆꯠꯂꯛꯏꯕꯁꯥꯁꯦ ꯑꯗꯩ ꯇꯦꯕ꯭ꯂꯦꯠ ꯂꯩꯔꯤꯕ ꯁꯤ ꯍꯣꯠꯅꯩ ꯄꯨꯝꯅꯃꯛꯁꯦ ꯑꯁ ꯑꯣꯏꯍꯧꯗ꯭ꯔꯗꯤ ꯑꯗꯩ ꯂꯥꯏꯕ꯭ꯔꯦꯔꯤ ꯆꯠꯂꯤꯁꯦ ꯆꯍꯤ ꯑꯃꯅꯤꯠꯂ ꯆꯠꯂ ꯆꯠꯕ ꯅꯠꯇ꯭ꯔꯥ ꯂ ꯂꯥꯛ ꯑꯃꯃꯨꯛ ꯃꯌꯥ ꯑꯦꯛꯁꯄꯦꯟꯗꯤꯆꯔ ꯇꯧꯗ꯭ꯔꯒꯁꯨ ꯁꯤꯛꯁꯇꯤ ꯁꯚꯦꯟꯇꯤ ꯊꯥꯎꯖꯟꯗꯤ ꯍꯦꯜꯂꯕꯅꯦꯕ ꯑꯗꯨ ꯁꯤꯗ ꯑꯁꯇ ꯑꯣꯏꯍꯧꯗ꯭ꯔꯗꯤ ꯑꯗꯨ ꯁꯤꯒꯤ ꯄꯩꯁꯥꯁꯤꯗ ꯀꯩꯁꯨꯕꯨ ꯀꯩꯁꯨ ꯅꯅꯥꯄꯨ ꯑꯣꯏꯗ ꯂꯣꯏꯅ ꯂꯧꯕ ꯅꯠꯇꯦꯕꯪꯕ ꯃꯣꯏꯗꯒꯤ ꯇꯦꯟ ꯊꯥꯎꯖꯟ ꯄꯤꯔꯛꯀꯦ ꯑꯗꯨꯏꯗꯤ ꯑꯩꯅ ꯑꯗꯨꯝ ꯊꯖꯔꯤꯅꯤ ꯇ꯭ꯋꯦꯟꯇꯤ ꯐꯥꯏꯚ ꯊꯥꯎꯖꯟ ꯐꯥꯏꯚ ꯍꯟꯗ꯭ꯔꯦꯠ ꯊꯤꯕ ꯇꯦꯕ꯭ꯂꯦꯠꯀꯤꯗꯣ ꯑꯗꯨꯗꯩ ꯂꯥꯏꯕ꯭ꯔꯦꯔꯤ ꯂꯨꯄꯥ ꯂꯤꯁꯤꯡꯍꯨꯝꯗꯣꯢ ꯂꯤꯁꯤꯡꯍꯨꯝꯗꯣꯏ ꯆꯍꯤ ꯑꯃ ꯑꯅꯤꯛꯇꯪ ꯄꯥꯔꯣꯏ ꯌꯦꯡꯉꯣ ꯆꯍꯤ ꯀꯔꯥꯅꯣ꯫ ꯑꯩ ꯑꯅꯤꯕꯨꯗꯤ ꯍꯦꯜꯂꯝꯅꯤꯕ ꯍꯦꯜꯂꯝꯃꯒꯖꯨ ꯍꯦꯜꯂꯝ ꯍꯣꯏ ꯍꯦꯜꯂꯝꯕ ꯅꯠꯇ꯭ꯔꯒ ꯑꯗꯨꯋꯥꯏ ꯃꯌꯥꯝ ꯑꯣꯏꯔꯝꯅꯤꯕ ꯍꯦꯟꯕꯅꯕꯨ ꯑꯣꯏꯔꯝꯅꯤ ꯑꯗꯒꯤ ꯑꯗꯨꯒꯤ ꯃꯊꯥ ꯊꯤꯅ ꯁꯥꯕꯗꯣ ꯑꯗꯨ ꯑꯁ ꯁꯤ ꯁꯨꯃꯥꯏꯅ ꯍꯣꯠꯅꯔꯛꯑꯒ ꯑꯗꯩ ꯃꯇꯝꯗꯨꯗꯅꯦ ꯑꯩ ꯂꯥꯏꯔꯤꯛ ꯀꯩꯁꯨ ꯁꯦꯔꯤꯌꯁꯇ ꯄꯥꯗꯦ ꯍꯥꯏꯕ ꯑꯩ ꯏꯁꯥꯅ ꯌꯥꯖꯩꯑꯕ ꯁꯤꯟꯁꯤꯌꯔ ꯑꯣꯏꯗꯦꯕ ꯂꯥꯏꯔꯤꯛ ꯄꯥꯕꯗ꯫ ꯍꯥꯏꯕꯗꯤ ꯈꯔ ꯄꯥꯔꯒ ꯏꯁꯩ ꯑꯃꯨꯛ ꯇꯥ ꯑꯗꯩ ꯑꯗꯒꯤ ꯑ ꯕꯦꯒ ꯐꯦꯁꯅ ꯑꯃꯨꯛ ꯌꯥꯝ ꯊꯤꯅ ꯑꯩꯉꯣꯟꯗ ꯑꯋꯥꯕ ꯄꯤꯍꯟꯗ꯭ꯔꯥ
ꯃꯥꯥꯟꯅꯤ꯫
ꯍꯥꯏꯗꯤ ꯑꯗꯨꯝ ꯃꯤꯉꯣꯟꯗ ꯇꯥꯏꯅꯕꯒꯤ ꯋꯥ ꯅꯠꯇꯕ ꯍꯥꯏꯕꯗꯤ ꯁꯨꯝ ꯆꯍꯤ ꯌꯥꯝꯖꯂꯛ ꯂꯥꯏꯔꯤꯛ ꯄꯥꯏꯅꯤꯡꯉꯛꯇꯦ ꯑꯗꯒꯤ ꯂꯥꯏꯐꯀꯤ ꯀꯩꯅꯣ ꯀꯟꯁꯤꯀ꯭ꯋꯦꯟꯁ ꯃꯌꯥꯝꯁꯤꯁꯨ ꯂꯦꯁꯟ ꯂꯣꯏꯅꯃꯛꯅꯦ ꯍꯥꯏꯕ ꯇꯥꯛꯏꯁꯤꯡꯁꯦ꯫
ꯃꯥꯟꯅꯦ꯫
ꯑꯗꯨꯅꯅꯦ ꯀꯣꯛ ꯌꯥꯝ ꯑꯗꯨ ꯑꯩ ꯏꯁꯥ ꯏꯁꯥꯁꯦ ꯍꯧꯖꯤꯛ ꯁꯣꯅꯣ ꯊꯨꯡꯕꯤꯗꯧꯅ ꯂꯩꯔꯤꯁꯦ ꯑꯁ ꯑꯩ ꯅꯣꯡꯃ ꯅꯠꯇ꯭ꯔꯒ ꯅꯣꯡꯃꯗꯤ ꯑꯩꯒꯤ ꯑꯃ ꯂꯥꯛꯈꯤ ꯅꯤꯀꯣ ꯍꯥꯏꯕꯒꯤ ꯑꯁꯥꯅ ꯂꯩꯔꯤꯅꯦ ꯍꯥꯏꯕ꯫ ꯅꯨꯡꯁꯤꯅꯕꯈꯒꯤꯋꯥ ꯅꯠꯇꯦꯣ ꯑꯩ ꯍꯥꯏꯅꯤꯡꯉꯤꯁꯦ ꯍꯥꯏꯕꯗꯤ ꯑꯁꯥꯝꯅ ꯗꯗꯤꯗꯤꯀꯦꯁꯟ ꯍꯥꯏꯗꯤ ꯑꯩ ꯈꯔꯗꯤ ꯍꯣꯠꯅꯔꯒꯦ ꯀꯥꯏꯅ ꯈꯜꯂꯛꯄꯗꯣ ꯌꯥꯔꯔꯣꯏ ꯍꯥꯏꯕ꯫ ꯑꯗꯨꯅ ꯊꯕꯛ ꯏꯟꯒꯥꯡꯒꯤ ꯇꯦ ꯇꯦꯠꯀꯤ ꯄꯩꯈꯥ ꯇꯧꯗꯣꯏꯔꯦꯕ ꯑꯣ ꯇꯨ ꯊꯥꯎꯖꯟ ꯀꯩꯅꯣꯗ ꯇꯨ ꯊꯥꯎꯖꯟ ꯇ꯭ꯋꯦꯟꯇꯤ ꯅꯠꯇꯦ ꯑꯇꯤꯗꯤ ꯄꯩꯈꯥ ꯇꯧꯗꯣꯔꯦꯕ ꯑꯗꯨꯗꯨꯒꯤ ꯀꯩꯅꯣ ꯇꯧ ꯍꯥꯏꯕ ꯈꯪꯗꯦ ꯃꯊꯥ ꯌꯥꯝ ꯁꯥꯏ ꯅꯣꯏ ꯑꯦꯛꯖꯥꯝ ꯑꯦꯛꯖꯥꯝ ꯀꯨꯏꯗꯔꯕꯣ꯫
ꯀꯨꯏꯗ꯭ꯔꯦ ꯍꯥꯏꯗꯤ ꯈꯪꯗꯦ ꯃꯊꯥꯏꯝ ꯁ꯭ꯋꯥꯏꯗ ꯍꯥꯏꯗꯤꯅꯦ ꯆꯍꯤꯗꯨꯣ ꯍꯥꯏꯕ ꯋꯥꯅꯠꯇꯦꯕ
ꯈꯡꯍꯧꯗꯃꯤ ꯈꯪꯍꯧꯗꯃꯤ꯫
ꯈꯪꯁꯨ ꯈꯪꯗꯦ ꯑꯗꯨꯅ ꯑꯩꯈꯣꯏ ꯅꯨꯄꯤꯅ ꯍꯥꯏꯗꯤ ꯍꯥꯏꯅꯩꯗꯅꯀꯣ ꯍꯥꯏꯗꯤ ꯌꯨꯝ ꯊꯦꯡ ꯄꯥꯟꯕꯗ ꯍꯥꯏꯗꯤ ꯅꯨꯄꯤꯗꯗꯤ ꯕꯦꯔꯥ ꯌꯥꯝ ꯀꯥꯏꯅꯔꯤ꯫
ꯑꯗꯨꯅꯦ ꯍꯧꯖꯤꯛ ꯕꯕꯣꯛꯅ ꯍꯥꯏꯔꯤꯖꯦ꯫ ꯕꯕꯣꯛꯅ ꯍꯥꯢ ꯃꯈꯥꯗ ꯁꯨꯝ ꯃꯤꯉꯣꯟꯗꯕꯨꯗꯤ ꯍꯥꯏꯒꯅꯣꯕꯀꯣ ꯕꯣꯕꯣꯛꯅ ꯍꯥꯏꯔꯤꯅꯤ ꯁꯨꯝ ꯍꯥꯏꯕꯗꯤ ꯍꯌꯦꯡ ꯅꯌꯨꯝꯗꯣ ꯄꯥꯜꯂꯒ ꯑꯃꯨꯛ ꯅꯇꯥꯗꯨ ꯌꯥꯎ ꯐꯔꯛ ꯑꯃꯨꯛ ꯇꯧ ꯍꯥꯏꯕ ꯑꯃ ꯂꯩꯗꯅ
ꯃꯥꯟꯅꯦ꯫
ꯑꯗꯨꯅꯦ ꯍꯦꯟꯅ ꯊꯕꯛꯇꯨꯗꯤ ꯑꯃꯨꯛ ꯇꯧꯔꯁꯨ ꯇꯧꯗ꯭ꯔꯁꯨ ꯌꯥꯏꯕꯩ ꯋꯥ ꯅꯠꯇꯕ ꯌꯨꯝ ꯄꯥꯜꯂꯗꯤ ꯅꯦ ꯏꯆꯥ ꯌꯥꯎꯗꯕꯗꯤ ꯏꯁꯣꯔꯗ ꯍꯥꯏꯕꯗꯤ ꯍꯌꯦꯡ ꯐꯔꯥꯎ ꯇꯥꯟꯅꯔꯛꯀꯗꯅꯤꯅ ꯅꯪ ꯑꯗꯨ ꯍꯥꯟꯅ ꯅꯪ ꯃꯇꯨꯡ ꯃꯇꯝ ꯆꯥꯔꯤꯉꯩꯁꯤꯗ ꯆꯠꯍꯟꯅꯤꯡꯉꯦꯅ ꯍꯥꯏꯔꯛꯑꯦꯕꯀꯣ
ꯍꯣꯏ꯫
ꯁꯨꯝ ꯍꯥꯏꯕꯗꯤ
ꯈꯪꯗꯦ ꯍꯣꯏꯗ ꯑꯗꯣ ꯍꯥꯏꯔꯤꯗꯣ ꯆꯨꯝꯃꯦꯕ ꯌꯥꯝꯅ
ꯃꯇꯇꯥꯡꯅꯅꯦ ꯍꯥꯏꯕ ꯅꯣꯏꯗꯗꯤ ꯍꯥꯏꯕ ꯅꯠꯇꯦꯕ ꯑꯗꯨꯒꯤ ꯋꯥꯗꯣ ꯍꯧꯖꯤꯛ꯫ ꯑꯗꯨꯗꯣ ꯅꯣꯏꯁꯨꯅꯦ ꯆꯍꯤ ꯑꯍꯨꯝ ꯃꯩ ꯂꯩꯔꯗꯤ ꯍꯥꯏꯔꯛꯑꯅꯦꯕ ꯁꯤꯒꯤ ꯋꯥꯁꯦ꯫
ꯃꯥꯟꯅꯦ꯫
ꯅꯪ ꯆꯍꯤ ꯑꯍꯨꯝ ꯃꯔꯤ ꯑꯣꯏꯗ꯭ꯔꯤꯉꯩꯗ ꯅꯪꯅ ꯇꯧꯒꯦ ꯈꯟꯕ ꯊꯕꯛꯇꯣ ꯁꯠ ꯁꯠ ꯇꯧꯊꯣꯛꯑꯣ꯫ ꯊꯣꯛꯑꯣ ꯍꯥꯏꯅ ꯍꯥꯏꯁꯦ ꯚꯥꯏ ꯄꯥꯔꯁꯨ ꯑꯩ ꯈꯜꯂꯛꯑꯦꯕ ꯑꯩ ꯑꯁꯅꯤ ꯑꯩ ꯃꯥꯔꯁꯇꯒꯤꯅꯦꯕ ꯂꯩꯄꯥꯛ ꯏꯀꯠꯂ ꯑꯩꯗꯤ ꯁꯨꯡ ꯄꯕꯥꯗꯦ ꯍꯥꯏꯕ
ꯑ ꯆꯂ ꯑꯩ ꯄꯈꯜꯂ ꯃꯍꯥꯗꯥꯏ ꯍꯥꯏꯗꯤ ꯌꯨꯝꯗ ꯂꯩꯒꯦꯅꯦ ꯍꯥꯏꯔꯕꯗ ꯆꯍꯤ ꯑꯍꯨꯝ ꯃꯔꯤ ꯃꯉꯥ ꯃꯉꯥꯕ
ꯅꯣꯏ ꯅꯥꯀꯟꯗ ꯑꯩꯈꯣꯏ ꯑꯩꯈꯣꯏ ꯑꯩꯈꯣꯏ ꯇꯤꯟꯅꯕꯁꯨ ꯈꯪꯉꯤꯗꯅ ꯍꯧꯖꯤꯛꯁꯦꯗ ꯑꯗꯨꯝ ꯀꯩꯁꯨ ꯃꯣꯏꯗꯣ ꯑꯩꯈꯣꯏꯅ ꯑꯗꯨꯝ ꯀꯩꯅꯣ ꯍꯦꯜꯂꯛꯏꯅꯦꯕ ꯂꯥꯏꯔꯤꯛ ꯌꯥꯝ ꯍꯦꯜꯂ ꯈꯖꯠꯅꯤ ꯃꯣꯏꯗꯤ ꯀꯩꯁꯨ ꯁꯨꯝ ꯃꯣꯏꯗꯤ ꯑꯩꯈꯣꯏꯗꯁꯨ ꯍꯜꯂꯤꯅꯤ ꯁꯨꯝ ꯐꯦꯜ ꯑꯣꯏꯍꯧꯕꯒꯤ ꯁꯨꯝ ꯇꯝꯃꯤꯟꯅꯕ ꯋꯥꯅꯦꯕ ꯅꯠꯇ꯭ꯔꯥ
ꯎꯝ ꯔꯈꯣ
ꯀꯗꯧꯔꯒꯦ
ꯑꯣ ꯑ ꯍꯪꯀꯣꯀ ꯁꯣꯝꯗ ꯑꯩ ꯀꯩꯝꯇ ꯊꯝꯈꯤꯒꯦ ꯇꯧꯅꯦ ꯐꯣꯟꯁꯦ
ꯍꯍꯣꯏ ꯊꯝꯃꯣ ꯑꯗꯨꯗꯤ ꯊꯃꯥꯏꯅ
ꯅꯠꯇꯦ ꯅꯠꯇꯦ ꯑꯩꯗꯣ ꯁꯣꯝ ꯅꯥꯀꯟ ꯑꯩꯒꯤ ꯐꯣꯟꯗꯣ ꯆꯥꯔꯖꯔꯗꯣ ꯑꯝꯇ ꯂꯧꯈꯠꯀꯦ ꯇꯧꯕꯅꯦꯕ
ꯑꯣ ꯑꯗꯨꯅꯦ ꯍꯥꯏꯁꯦ ꯑꯗꯨ ꯃꯊꯥꯗꯣ ꯑꯗꯨꯃꯥꯏꯅ ꯌꯥꯝ ꯁꯥꯏ
ꯎꯝ ꯑꯁ ꯈꯪꯗꯦꯅ ꯇꯧꯔꯤꯁꯦ ꯍꯥꯏꯗꯤ ꯃꯊ ꯍꯥꯏꯗꯤ ꯂꯥꯏꯔꯤꯛ ꯄꯥꯉꯁꯨꯀꯣ ꯌꯥꯝꯅ ꯄꯥꯕ ꯉꯝꯗꯦꯕ ꯇꯁꯦꯡꯅ ꯍꯥꯏꯗꯤ
ꯑꯗꯨꯅꯦ ꯅꯨꯡꯗꯥꯡꯁꯤꯅ ꯄꯥꯎ ꯁꯣꯛꯑ ꯉꯝꯗ꯭ꯔꯦ
ꯉꯝꯗ꯭ꯔꯦ ꯑꯁ ꯈꯣꯡ ꯉꯝꯗꯕꯁꯦꯠꯇꯤ ꯉꯝꯗ꯭ꯔꯦꯕ ꯍꯥꯏꯗꯤ ꯑꯗꯣ ꯅꯣꯡ ꯅꯤꯅꯤ ꯍꯨꯝꯅꯤꯇꯪꯅꯦ ꯍꯝꯕ꯭ꯔꯥ ꯄꯥꯒꯗꯤ ꯑꯩ ꯑꯗꯨꯝ ꯉꯝꯅꯤꯕ ꯈꯕ꯭ꯔꯥ ꯍꯩ ꯉꯝꯃꯦꯕ ꯑꯗꯨꯒꯅꯦ ꯇꯧꯒꯦ ꯇꯧꯒꯦ ꯇꯧꯒꯦ ꯇꯧꯒꯦ ꯍꯥꯏꯔꯒ ꯁꯨꯡꯇꯧ ꯇꯧꯗꯕꯁꯤꯅꯦꯕ ꯉꯝꯃꯣꯏꯗꯣꯏꯁꯤ ꯍꯪꯕ꯭ꯔꯥ
ꯑꯗꯨꯅꯦ ꯑꯗꯨꯅꯦꯅꯦ ꯅꯕꯨꯣꯛꯅ ꯍꯥꯏꯔꯝꯃꯕꯅꯤ ꯑꯩꯉꯣꯟꯗ ꯊꯥꯏꯅ ꯅꯕꯨꯣꯛ ꯂꯩꯈꯤꯗꯕꯗꯨꯅ ꯅꯪꯒꯤ ꯍꯌꯦꯡ ꯍꯌꯦꯡ ꯍꯥꯏꯕꯁꯦ ꯍꯥꯏꯔꯤꯉ ꯅꯪ ꯃꯤ ꯑꯣꯏꯔꯣ ꯀꯏꯔꯕ ꯆꯨꯝꯕ ꯆꯨꯝꯗ꯭ꯔꯣꯕꯅꯦ ꯍꯧꯖꯤꯦ
ꯑꯗꯒꯤ ꯌꯦꯡꯉꯨꯀꯣ ꯍꯥꯏꯗꯤ ꯑꯌꯨꯛ ꯉꯟꯇꯥꯁꯦ ꯑꯌꯨꯛꯁꯦ ꯑꯩ ꯉꯟꯇꯥ ꯍꯧꯔ ꯈꯗꯤ ꯑꯩ ꯑꯗꯨꯝ ꯉꯟꯇꯥ ꯍꯧꯋꯦꯕ ꯑꯗꯣ ꯃꯔꯛ ꯑꯃꯅꯦ ꯍꯥꯏꯕ꯭ꯔꯥ ꯄꯨꯡꯁꯦ ꯇꯔꯦꯠ ꯃꯈꯥꯏ ꯅꯤꯥꯟ ꯁ꯭ꯋꯥꯏꯗ ꯑꯗꯨꯝ ꯍꯧꯒꯠꯄꯅꯤ ꯍꯧꯛꯁꯦ ꯍꯕ꯭ꯔꯥ ꯍꯧꯒꯠ ꯉꯝꯗꯦꯕ ꯑꯗꯣ ꯑꯩ ꯉꯔꯥꯡꯗꯒꯤꯗꯨꯗ ꯄꯨꯡ ꯃꯉꯥ ꯃꯈꯥꯏ ꯇꯔꯨꯛꯁꯦ ꯑꯗꯨꯝ ꯑꯩꯅ ꯇꯧꯒꯦꯅ ꯈꯟꯖꯕꯅꯦꯕꯀꯣ ꯑꯗꯣ ꯑꯗꯨꯝ ꯈꯤꯇꯪ ꯈꯤꯇꯪꯅꯤ ꯉꯟꯅ ꯍꯧꯒꯠꯂꯦ ꯑꯗꯣ ꯑꯩ ꯑꯗꯨꯝ ꯉꯟ ꯍꯧꯒꯠꯄꯁꯦ ꯇꯝꯃꯅꯦꯕ ꯍꯥꯏꯗꯤ ꯌꯥꯔꯣ ꯑꯩ ꯄꯩꯈꯥꯁꯨ ꯈꯤꯇꯪ ꯉꯥꯏꯔꯦ ꯑꯗꯨꯒꯤ ꯃꯊꯛꯇ ꯊꯥ ꯑꯅꯤ ꯑꯍꯨꯝꯁꯤꯗ ꯑꯩꯕꯨ ꯂꯣꯏꯅꯃꯛ ꯀꯩꯁꯨ ꯑꯩ ꯂꯣꯏꯅꯃꯛ ꯉꯝꯃꯣꯏ ꯍꯥꯏꯕ ꯈꯪꯕ꯭ꯔꯥ ꯑꯗꯣ ꯑꯦꯛꯖꯥꯝꯗꯨꯁꯨꯣꯏꯃꯛꯪꯉꯛꯅꯤ ꯈꯣ ꯑꯦꯛꯖꯥꯝꯁꯨ ꯑꯁꯦꯡꯕꯩꯗꯤ ꯗꯤ ꯗꯥꯎꯅꯦꯕꯖꯤ ꯍꯣꯏ
ꯅꯪꯒꯤ ꯑꯈꯪꯕꯗꯣ ꯑꯗꯨ ꯀꯥꯎꯗꯅꯕ ꯍꯣꯠꯅꯧ ꯑꯇꯩ ꯂꯥꯛ
ꯑꯗꯨꯅꯦ ꯍꯥꯏꯗꯤ ꯗꯥꯎꯅꯦ ꯍꯥꯏꯕ ꯑꯩꯣꯏ ꯍꯥꯏꯗꯤ ꯑꯩꯈꯣꯏꯅ ꯄꯥꯏꯁꯤ ꯂꯣꯏꯅꯃꯛ ꯈꯪꯗꯦꯗ ꯌꯥꯎꯔꯛꯀꯅꯤ ꯍꯥꯏꯕ ꯂꯩ ꯖꯁ ꯀꯩꯅꯣ ꯉꯥꯛꯇꯅꯦ ꯍꯥꯏꯕ ꯃꯑꯣꯡ ꯃꯥꯟꯅꯕ ꯑꯗꯨ ꯇꯧꯕ ꯑꯗꯨꯗꯨꯀꯃꯉꯥ